ꯎꯝ ꯇꯥꯏꯌꯦ
ꯍꯜꯂꯣ ꯇꯥꯕ꯭ꯔꯣ
ꯑꯥ
ꯍꯜꯂꯣ
ꯍꯜꯂꯣ ꯍꯜꯂꯣ
ꯍꯜꯂꯣ
ꯑꯧ ꯇꯥꯗꯥꯕ꯭ꯔꯥ
ꯑꯩ ꯅꯪꯒꯤ ꯅꯈꯣꯟ ꯇꯥꯗꯦꯅꯦ
ꯍꯜꯂꯣ
ꯇꯥꯔꯕꯣ
ꯑꯣ ꯇꯥꯌꯦ
ꯍꯜꯂꯣ
ꯇꯥꯗꯥꯕ꯭ꯔꯣ ꯍꯜꯂꯣ
ꯍꯜꯂꯣ ꯇꯥꯕ꯭ꯔꯣ ꯎꯝ ꯎꯝ
ꯎꯪ ꯍꯜꯂꯣ ꯍꯜꯂꯣ
ꯎꯪ ꯄꯥꯏꯕ ꯌꯥꯝꯃꯟꯕꯩꯔꯤꯀꯣ ꯈꯔ ꯕꯦꯔꯥ ꯂꯩꯕ꯭ꯔꯥ ꯀꯔꯤ ꯇꯧꯕꯅꯣ ꯈꯪꯗ꯭ꯔꯤꯅꯦ
ꯑꯩꯅ ꯉꯥꯡꯕ ꯇꯥꯗꯦ
ꯑꯗꯣ ꯑꯌꯨꯛ ꯑꯌꯨꯛꯇꯗꯤ ꯑꯗꯨꯝ ꯀꯩꯅꯣ ꯇꯧꯕꯅꯦ ꯌꯥꯝ ꯐꯕꯅꯦ ꯀꯩꯒꯤꯅꯣ ꯈꯪꯗꯦꯅꯦ ꯁꯤ ꯑꯌꯨꯛꯁꯤꯅ ꯅꯨꯡꯁꯥ ꯊꯣꯛꯇꯥꯕꯒꯤ ꯅꯨꯡꯉꯥꯏꯇꯕꯖꯥꯠꯂꯥ
ꯑꯩꯅ ꯉꯥꯡꯕꯗꯨ ꯇꯥꯗꯕ꯭ꯔꯥ ꯍꯜꯂꯣ
ꯍꯜꯂꯣ
ꯑꯧ ꯇꯥꯕ꯭ꯔꯥ
ꯅꯪꯗꯤ ꯑꯩ ꯃꯈꯣꯟ ꯇꯥꯕ꯭ꯔꯣ ꯑꯩꯁꯤꯗ ꯀꯔꯤꯅꯣꯝꯃ ꯇꯧꯋꯀꯣ ꯑꯗꯨꯝ ꯄꯥꯏꯌꯨꯀꯣ
ꯍꯥꯥ ꯍꯜꯂꯣ ꯍꯜꯂꯣ
ꯍꯜꯂꯣ
ꯍꯜꯂꯣ
ꯍꯜꯂꯣ ꯇꯥꯕ꯭ꯔ
ꯑꯣ ꯇꯥꯔꯦ-ꯇꯥꯔꯦ
ꯍꯜꯂꯣ ꯇꯥꯈ꯭ꯔꯕ꯭ꯔꯥ ꯅꯪꯒꯤ ꯅꯦꯠ ꯌꯥꯗꯕ꯭ꯔꯥ ꯑꯩꯅ ꯌꯥꯗꯕ꯭ꯔꯥ
ꯑꯩꯒꯤ ꯅꯦꯠꯅ ꯌꯥꯔꯝꯃꯔꯣꯏ ꯑꯩ ꯑꯁꯤꯗ ꯑꯃꯨꯛ ꯑꯩꯈꯣꯏꯒꯤ ꯃꯅꯥꯛꯇ ꯑꯃꯨꯛ ꯂꯥꯛꯑꯒ ꯋꯥꯏ ꯐꯥꯏ ꯀꯅꯦꯛ ꯇꯧꯔꯒ ꯑꯃꯨꯛ ꯌꯥꯔꯦ
ꯃꯤꯠ ꯅꯨꯡꯉꯥꯏ
ꯅꯦꯠ ꯅꯨꯡꯉꯥꯏꯌꯦ ꯀꯔꯤꯒꯤꯅꯣ ꯈꯪꯗ ꯑꯩꯅ ꯑꯍꯥꯟꯕ ꯍꯧꯕꯗ ꯋꯥꯏꯐꯥꯏꯗ ꯋꯥꯔꯤ ꯁꯥꯕꯤ ꯋꯥꯏꯐꯥꯏꯗ ꯑꯗꯨꯝ ꯀꯩꯅꯣ ꯇꯧꯋꯦ
ꯑꯁ ꯇꯨꯝꯅꯤꯡꯈ꯭ꯔꯦ ꯑꯃꯨꯛꯀꯥ
ꯎꯝ
ꯕꯤꯔꯅꯤꯅꯦ ꯑꯩꯒꯤ ꯅꯦꯠꯁꯦ ꯑꯩꯅ ꯍꯥꯟꯅ ꯆꯪꯉꯥꯒ ꯋꯥꯐꯥꯏꯗ ꯀꯣꯜ ꯇꯧꯕꯅꯦꯕꯀꯣ ꯑꯗꯨꯒꯤ ꯋꯥꯏꯐꯥꯏꯗ ꯑꯗꯨꯝ ꯇꯧꯔꯣ ꯍꯥꯏꯅ ꯍꯥꯏꯕ ꯃꯥꯟꯈ꯭ꯔꯦ ꯌꯥꯗ꯭ꯔꯦ ꯭ꯒ꯭ꯔꯥꯎꯟꯗ ꯊꯣꯛꯒ ꯁꯝꯃꯦ ꯍꯣꯏ ꯒ꯭ꯔꯥꯎꯟꯗ ꯊꯣꯛꯑꯒ ꯐꯖꯅ ꯋꯥꯔꯤ ꯁꯥꯒꯦ ꯇꯧꯔꯥꯒ ꯋꯥꯏꯐꯥꯏꯗ ꯑꯃꯨꯛ ꯁꯝꯕ ꯂꯥꯛꯑꯣ ꯍꯥꯏꯅ ꯍꯥꯏꯕ ꯃꯥꯜꯂꯦ
ꯑꯩꯗꯤ ꯉꯁꯥꯏ ꯅꯉꯣꯟꯗ ꯊꯥꯕꯗꯣ ꯑꯩꯗꯤ ꯑꯩꯈꯣꯏ ꯈꯣꯏ ꯇ꯭ꯔꯥꯏꯞꯀꯤ ꯃꯤ ꯃꯥꯜ ꯍꯥꯟ ꯊꯥꯕꯅꯦ ꯅꯪ ꯅꯪꯗꯤ ꯉꯥꯛꯇꯪꯗꯤ ꯉꯥꯎꯔꯝꯒꯅꯤꯀꯣ ꯀꯔꯤ ꯍꯥꯏꯕ꯭ꯔꯥ ꯍꯥꯏꯅ
ꯑꯍꯣꯏ ꯉꯥꯎꯋꯦ
ꯑꯩꯗꯤ ꯅꯪ ꯅꯪꯗꯨ ꯑꯍꯥꯟꯕꯗꯀꯣ
ꯎꯝ
ꯑꯥ ꯇ꯭ꯔꯥꯏꯞ ꯃꯥꯟꯗꯕ
ꯀꯩ ꯃꯥꯟꯒꯦ ꯃꯤꯇꯩ ꯃꯥꯟꯕ꯭ꯔꯥ
ꯍꯣꯏ
ꯎꯝ ꯑꯗꯨꯒ ꯑꯁ ꯒ꯭ꯌꯥꯟ ꯇꯥꯗ꯭ꯔꯦꯅꯦ ꯑꯩꯗꯤ ꯅꯪꯅ ꯊꯥꯔꯛꯄꯥꯗꯨꯗ ꯀꯔꯤ ꯀꯔꯤ ꯈꯜꯂꯝꯒꯅꯤ ꯍꯥꯏꯅ ꯇꯥꯗ꯭ꯔꯣ ꯍꯥꯏꯅ ꯍꯥꯏꯄꯅꯦꯗ
ꯑꯥ
ꯑꯗꯣ ꯅꯣꯏꯅ ꯏꯆꯤꯟꯜ ꯏꯅꯥꯎ ꯀꯌꯥ ꯁꯨꯏ ꯍꯥꯏꯕ
ꯑꯩꯈꯣꯏ ꯏꯆꯤꯟꯜ ꯏꯅꯥꯎ ꯑꯗꯨ ꯑꯍꯨꯝ
ꯍꯜꯂꯣ
ꯑꯥ ꯑꯈꯣꯏ ꯏꯆꯤꯟ ꯏꯅꯥꯎꯗꯨ
ꯍꯜꯂꯣ
ꯍꯜꯂꯣ
ꯅ ꯅꯆꯤꯟ ꯏꯅꯥꯎ ꯀꯌꯥꯁꯨꯣꯒ
ꯑ ꯑꯍꯨꯝ ꯊ꯭ꯔꯤ
ꯍꯥꯎ
ꯊ꯭ꯔꯤ ꯑꯍꯨꯝ
ꯊ꯭ꯔꯨ ꯑꯣ ꯅꯪ ꯑꯩꯉꯣꯟꯗ ꯍꯥꯏꯕꯤꯈ꯭ꯔꯕ ꯃꯥꯜꯂꯦ ꯀꯥꯎꯒ꯭ꯔꯦꯅꯦ ꯑꯩ
ꯅꯪꯉꯣꯟꯗ
ꯍꯥꯏꯕꯤꯈ꯭ꯔꯕ ꯉꯁꯥꯏ ꯍꯥꯏꯗ꯭ꯔꯣ ꯅꯪ ꯑꯩꯉꯣꯟꯗ ꯑꯉꯥꯡ ꯅꯣꯏ ꯑꯍꯨꯝ ꯁꯨꯋꯦ ꯍꯥꯏꯅ
ꯑꯥ ꯍꯥꯏꯗꯦ ꯍꯣꯏ
ꯎꯝ ꯅꯨꯄꯥ ꯀꯌꯥ ꯅꯨꯄꯤ ꯀꯌꯥ
ꯑ ꯅꯨꯄꯥ ꯑꯃ ꯅꯨꯄꯤ ꯑꯅꯤ
ꯅꯨꯄꯥ ꯑꯃ ꯅꯨꯄꯤ ꯑꯅꯤ ꯑꯣ ꯗꯨꯗꯤ ꯅꯣꯏ ꯅꯨꯄꯥꯁꯦ ꯁꯅꯥ ꯇꯥꯔꯦꯅꯦꯀꯣ
ꯅꯨꯄꯥꯅ ꯑꯍꯟ
ꯑꯗꯨꯅꯦ ꯅꯣꯏ ꯅꯨꯄꯥꯗꯨ ꯁꯅꯥ ꯇꯥꯔꯤꯕ ꯑꯍꯟ ꯑꯣꯏꯔꯁꯨ ꯑꯃꯛꯇꯪꯅꯤꯅ
ꯎꯝ
ꯌꯥꯝ ꯂꯨꯅ ꯇꯧꯔꯅꯤ ꯍꯥꯏꯕꯅꯤꯗ ꯑꯩꯅ ꯍꯥꯏꯕꯗꯤ
ꯍꯣꯏ ꯇꯧꯋꯦ
ꯎꯝ ꯑꯩꯈꯣꯏꯅ ꯑꯃꯨꯛ ꯅꯨꯄꯤ ꯇꯥꯡꯕ ꯅꯨꯄꯥ ꯑꯍꯨꯝ ꯅꯨꯄꯤ ꯑꯃ ꯑꯩꯈꯣꯏꯅ
ꯅꯨ ꯅꯨꯄꯥ ꯅꯨꯄꯥ
ꯅꯨꯄꯥ ꯑꯍꯨꯝ ꯅꯨꯄꯤ ꯑꯃ
ꯅꯪꯅ ꯀꯌꯥ ꯁꯨꯕ꯭ꯔꯥ
ꯑꯩꯅ ꯑꯇꯣꯝꯕ
ꯎꯝ ꯑꯗꯨꯗꯤ ꯑꯇꯩꯈꯗꯤ ꯑꯍꯟ ꯑꯣꯏꯈ꯭ꯔꯦ
ꯍꯣꯏ ꯑꯍꯟ ꯑꯍꯟꯅꯗꯤ ꯀꯩꯅꯣ ꯇꯧꯔꯦ ꯑ ꯑꯉꯥꯡ ꯑꯅꯤ ꯂꯩꯔꯦ
ꯑꯥꯎ
ꯁꯤꯦꯁꯝ ꯄꯥꯏ ꯑꯩꯁꯨ ꯑꯉꯥꯡ ꯇꯔꯥꯔꯥ ꯀꯌꯥꯅꯣ ꯂꯩꯈ꯭ꯔꯦ
ꯅꯪꯔꯣ
ꯍꯣꯏ
ꯑꯥ
ꯊꯥꯖꯗꯕ ꯇꯧꯕꯅ ꯊꯥꯖꯎꯀꯣ ꯑꯉꯥꯡ ꯇꯔꯥꯗꯒꯤ ꯍꯥꯏꯔ
ꯎꯝ
ꯎꯝ ꯑꯁ ꯑꯉꯥꯡꯒꯤ ꯃꯃꯤꯡꯁꯦ ꯀꯥꯔꯤ ꯊꯣꯟꯒꯗꯕꯅꯣ ꯍꯥꯏꯅꯣ ꯍꯧꯖꯤꯛꯐꯥꯎ ꯊꯣꯟꯕ ꯂꯣꯏꯗ꯭ꯔꯤ ꯈꯔ ꯈꯔꯗꯤ ꯋꯥꯠꯂꯤ ꯂꯣꯏ ꯆꯥꯎꯈ꯭ꯔꯦ ꯗꯨꯕꯨ
ꯑꯣ ꯅꯅꯥꯎ ꯅꯨꯄꯥꯅ ꯑꯦ ꯑꯌꯥꯝꯕꯅ ꯑꯉꯥꯡ ꯑꯅꯤ
ꯍꯣꯏ
ꯑꯩꯔꯣ ꯍꯥ ꯑꯁ ꯈꯪꯗ꯭ꯔꯦ ꯆꯍꯤ ꯀꯌꯥꯗ ꯀꯌꯥꯗ ꯌꯨꯝ ꯄꯥꯟꯅꯕ
ꯑꯉꯥꯡ ꯑꯣꯏꯅ ꯄꯥꯟꯕ꯭ꯔꯥ
ꯐꯩ ꯇꯧꯕꯤꯕꯅ ꯀꯔꯤꯅꯣ ꯑꯩꯌꯥ ꯑꯁꯦꯡꯕ ꯊꯥꯖꯕ꯭ꯔꯣ ꯍꯧꯖꯤꯛꯀꯤ ꯃꯇꯝꯗ ꯑꯉꯥꯡ ꯇꯔꯥ ꯄꯣꯛꯗꯤ ꯁꯤꯔꯣꯏꯗ꯭ꯔꯣ
ꯑꯦꯍ ꯄꯣꯛꯄꯁꯨ ꯂꯩꯏꯅ
ꯑꯣ ꯑꯩꯗꯤ ꯇꯥꯗꯦꯗ
ꯎꯝ ꯇꯥꯡꯈꯨꯜ ꯈꯣꯏꯗꯤ ꯑꯗꯨꯝ ꯄꯣꯛꯄꯗꯨꯗꯤ
ꯇꯥꯡꯈꯈꯩꯗꯤ ꯃꯣꯏꯗꯤ ꯇꯧꯕ ꯉꯝꯕ ꯃꯤ ꯅꯠꯇꯅꯤꯅ
ꯏꯃꯥ ꯏꯃꯥꯗ ꯇꯥꯡꯈꯨꯜꯅꯦ
ꯑꯣ ꯑꯗꯨꯗꯤ ꯃꯤꯛꯁꯅꯤꯅꯦ ꯅꯣꯏꯗꯨꯒꯣ
ꯎꯝ ꯃꯤꯛꯁ ꯑꯗꯨꯒꯤꯅꯦ ꯈꯪꯗꯦ ꯑꯩꯈꯣꯏꯁꯦ ꯍꯣꯏ ꯑꯩꯈꯣꯏ ꯏꯌꯥꯝ ꯃꯈꯈꯣꯏꯗꯤ ꯂꯣꯏ ꯉꯧꯋꯦ ꯏꯊꯟ ꯏꯟꯅ ꯃꯨꯔꯤꯁꯦ ꯀꯔꯤꯒꯤꯅꯣ ꯈꯪꯗꯦ
ꯅꯪꯅ ꯅꯄꯥꯂꯣ
ꯑꯩꯗ ꯑꯗꯨꯝ ꯑꯗꯨꯝ ꯍꯥꯏꯒꯦ ꯍꯥꯏꯔꯁꯨ ꯑꯗꯨꯝ ꯍꯥꯏꯔꯅꯨ
ꯑꯥ ꯂꯩꯕꯅꯦ ꯑꯗꯨꯃꯥꯏꯅ ꯑꯥ ꯅꯀꯥꯗꯤ ꯃꯨꯕ꯭ꯔꯥ
ꯄꯥꯃꯨꯗ ꯃꯥꯥꯡ ꯏꯃꯥ ꯈꯔ ꯃꯨ ꯍꯥꯏꯦ ꯏꯃꯥꯒꯤ ꯏ ꯂꯧꯔꯤꯔꯥ ꯈꯪꯗꯦ
ꯑꯣ
ꯍꯥꯏꯔꯦ ꯃꯨꯅꯤ ꯃꯨꯁꯨ ꯃꯨꯗꯅ ꯐꯖꯔꯦ ꯀꯩꯅꯣ ꯅꯨꯄꯥꯅ ꯉꯧꯕꯗꯨ ꯅꯨꯄꯥ ꯊꯣꯛꯅ ꯎꯗꯦꯅ
ꯑꯍꯩ ꯎ
ꯊꯟꯗ ꯑꯃꯨꯛ ꯊꯥꯒꯠꯂꯦ ꯍꯥꯏꯅ ꯑꯃꯨꯛ ꯍꯥꯏꯔꯛꯀꯅꯤ
ꯁꯨꯝ ꯍꯥꯏꯕꯅꯤꯗ ꯑꯩ ꯋꯥꯈꯜꯗ ꯂꯩꯕꯀꯣ
ꯑꯥꯏꯠ
ꯑꯗꯨ ꯏꯃꯥꯈꯣꯏ ꯂꯧꯕꯒꯤ ꯏꯃꯥꯈꯣꯏ ꯏꯃꯨꯡꯗꯒꯤꯗꯤ ꯑꯩꯅ ꯗꯨꯝ ꯋꯥꯡꯉꯦ ꯍꯥꯏꯕ ꯇꯥꯔꯦ ꯑꯩꯗꯤ ꯑꯩꯒꯤ ꯏꯃꯥ ꯃꯗ ꯎꯝ ꯑꯩꯉꯣꯟꯗ ꯋꯥꯡꯕꯒꯤ ꯄꯤꯈ꯭ꯔꯕ ꯃꯥꯜꯂꯦ
ꯍꯣꯏ ꯋꯥꯡꯕꯅ ꯐꯩꯔ
ꯌꯥꯝ ꯋꯥꯡꯉꯦ ꯍꯥꯏꯕ ꯅꯠꯇꯦꯗ ꯑꯩꯈꯣꯏ ꯑꯩꯈꯣꯏ ꯐꯦꯃꯤꯂꯤ ꯑꯩꯈꯣꯏ ꯁꯤꯁꯇꯔ ꯑꯦꯟ ꯕ꯭ꯔꯥꯗꯔꯁ ꯈꯣꯏꯗꯒꯤ ꯍꯥꯏꯕ ꯅꯠꯇꯦ ꯑꯗꯨꯕꯨ ꯃꯣꯏꯗꯒꯤꯗꯤ ꯋꯥꯡꯉꯦ ꯍꯥꯏꯕꯅꯤꯅ
ꯑꯥ
ꯑꯩꯈꯣꯏ ꯏꯌꯥꯝ ꯃꯈꯈꯣꯏꯁꯨ ꯌꯥꯝ ꯇꯦꯟꯕꯗꯤ ꯅꯠꯇꯦꯅ ꯐꯥꯏꯚ ꯄꯣꯏꯟ ꯐꯥꯏꯚ ꯀꯨꯝꯕ ꯃꯥꯏ ꯂꯩꯔꯝꯒꯅꯤ ꯆꯤꯗꯣ ꯐꯥꯏꯚ ꯄꯣꯏꯟ ꯊ꯭ꯔꯤꯔꯥ ꯗꯨꯒ ꯍꯣꯏ ꯏꯌꯥꯝꯕ ꯌꯥꯏꯃꯗꯣ ꯃꯥꯅ ꯐꯥꯏꯚ ꯄꯣꯏꯟꯅꯤ ꯐꯥꯏꯚ ꯑꯦ ꯐꯥꯏꯚ ꯄꯨꯏꯟ ꯁꯤꯛꯁꯇꯤ ꯌꯧꯗꯕ ꯃꯄꯨꯡ ꯐꯥꯏ ꯐꯇꯤ ꯍꯦꯜꯂꯒꯀꯣ ꯑꯗꯨꯒ ꯑꯩꯅ ꯐꯥꯏꯚ ꯄꯣꯏꯟ ꯑꯩꯠ ꯑꯗꯣ ꯑꯩꯒꯤ ꯏꯃꯥꯒꯤ ꯃꯌꯥꯝꯕꯗꯨꯗꯤ ꯑꯁ ꯋꯥꯡꯕꯅꯦ ꯋꯥꯡꯃꯟꯕꯒꯤ ꯑꯃꯨꯛ ꯀꯔꯤ ꯍꯥꯏꯁꯤꯔꯥ ꯋꯥꯁꯨ ꯋꯥꯡꯃꯜꯂꯗꯤ ꯃꯉꯛ ꯀꯣꯜꯂꯦ ꯍꯥꯏꯕꯗꯣ
ꯑꯥ
ꯑꯗꯨꯃꯥꯏꯅ ꯇꯧꯕ ꯑꯗꯨ ꯃꯥꯏ ꯔꯦꯀꯣꯔꯠꯇꯤ ꯊꯨꯒꯥꯏꯒꯦ ꯈꯟꯕꯅꯦ ꯑꯗꯨꯕꯨ ꯋꯥꯡꯉꯒ ꯍꯣꯔꯦꯟ ꯀꯣꯜꯂꯒ ꯆꯠꯂꯗꯤ ꯂꯩꯁꯥꯕꯤ ꯑꯃꯨꯛꯐꯥꯎ ꯐꯪꯉꯔꯣꯏꯗ꯭ꯔꯥ ꯍꯥꯏꯅ ꯑꯩꯅ ꯑꯗꯨꯝ ꯇꯣꯛꯈ꯭ꯔꯕ
ꯇꯥꯡꯈꯨꯜꯔꯥ
ꯇꯥꯡꯈꯨꯜꯅꯦ ꯑꯩꯈꯣꯏ ꯏꯃꯥꯍꯥꯏꯗꯣ ꯍꯣ
ꯇꯥꯡꯈꯨꯜꯈꯣꯏꯗꯤ ꯍꯣꯏ ꯑꯗꯨꯝ ꯋꯥꯡꯉꯦ ꯃꯣꯏ ꯅꯨꯄꯥꯈꯣꯏꯗꯨ
ꯑꯣ ꯎꯝ ꯑꯁ ꯇꯥꯡꯈꯨꯜ ꯈꯣꯏ ꯃꯣꯏ ꯅꯣꯏ ꯎꯝ ꯑꯣꯛꯁꯥꯒꯨꯝꯕꯗꯤ ꯑꯗꯨꯝ ꯆꯥꯏꯅꯀꯣ
ꯎꯝ ꯆꯥꯏ ꯍꯣꯏ ꯑꯗꯣ ꯎꯝ ꯍꯣꯏ
ꯅꯪ ꯅꯪ ꯁꯥ ꯌꯥꯝ ꯆꯥꯔꯝꯒꯗꯕ ꯃꯥꯟꯗꯦꯗ
ꯑ ꯑꯣꯛꯁꯥꯗꯤ ꯆꯥꯕ ꯉꯝꯗꯦ
ꯎꯝ ꯑꯣꯛꯁꯥꯗꯣ ꯑꯩ ꯍꯥꯟꯅ ꯃꯥꯒꯤ ꯃꯇꯣꯡ ꯉꯇꯪ ꯆꯥꯔꯝꯕꯅꯦꯕꯀꯣ
ꯎꯝ
ꯍꯟꯗꯛ ꯏ ꯄꯤꯕ ꯂꯣꯏꯔꯒ ꯑꯩꯍꯥꯛ ꯀꯦꯞꯁꯨꯜꯗꯨ ꯀꯌꯥꯃꯨꯛꯁꯨ ꯆꯥꯅꯤꯡꯕ꯭ꯔꯥ ꯄꯥꯗꯤ ꯆꯥꯏ ꯑꯗꯨꯝ ꯇꯦꯟꯒꯨꯝꯕꯗꯤ ꯑꯗꯨꯝ ꯆꯥꯕ ꯉꯝꯃꯦ
ꯑꯣ
ꯇꯦꯟ ꯄꯤꯁ ꯀꯦꯞꯁꯦꯜꯒ ꯑꯗꯨꯝ
ꯀꯦꯞꯁꯨꯜ ꯆꯥꯕꯁꯦ ꯃꯤ ꯅꯣꯏ ꯍꯥꯏꯌꯦꯀꯣ
ꯎꯝ ꯅꯣꯏꯅꯤꯗ ꯏꯗꯤ ꯎꯝ ꯃꯨꯗ꯭ꯔꯦꯠ ꯍꯥꯏꯕꯇꯥꯥꯔꯦ ꯀꯪꯁꯨ ꯀꯪꯗꯕ ꯅꯣꯏꯁꯨ ꯅꯣꯏꯗꯕ
ꯁꯨꯜꯒꯨꯝꯕꯁꯤ ꯌꯥꯝꯕ ꯅꯣꯏꯕ ꯃꯤꯅ ꯆꯥꯏꯌꯦꯕ
ꯍ ꯍꯣꯏ ꯍ
ꯅꯪꯅ ꯇꯔꯥ ꯆꯥꯏꯕꯗꯨ ꯑꯆꯧ ꯑꯆꯧꯕ꯭ꯔꯣ ꯍꯧꯖꯤꯛ ꯀꯦꯞ ꯁꯨ ꯍꯣꯏ